ꯍꯜꯂꯣ
ꯀꯩ ꯍꯥꯏꯌꯦꯒꯦ ꯑ
ꯑꯃ ꯎꯝ ꯆꯦꯛꯇꯣ
ꯎꯝ
ꯑꯗꯨꯗꯣ ꯃꯥ ꯍꯥꯏꯔꯛꯄꯗꯣ ꯊꯥ ꯑꯃꯨꯛ ꯂꯩꯔꯒ ꯑꯗꯨꯝ ꯍꯥꯏꯕ꯭ꯔꯣ
ꯎꯝ
ꯑꯦ ꯑꯗꯨꯗꯤ ꯈꯔ ꯋꯥꯠꯂꯤꯕ ꯍꯞꯇꯥꯃꯨꯛꯀꯤ ꯑꯣꯏꯔꯗꯤ ꯑꯗꯨꯃꯥꯏꯅ ꯃꯇꯝ ꯑꯗꯨꯝ ꯁꯨꯔꯝꯕ ꯌꯥꯔꯦ ꯈꯣꯠꯂꯦꯅ ꯑꯗꯨ ꯍꯥꯏꯒ ꯇꯧꯕ ꯍꯪꯒꯦ ꯇꯧꯕ
ꯎꯝ ꯍꯥꯞ ꯀꯩꯅꯣ ꯗꯦ ꯊꯥꯔꯇꯤꯗ ꯆꯠꯇꯅꯦ ꯍꯟꯗꯛꯁꯨ
ꯎꯝ ꯑꯗꯨꯏꯗꯣ ꯗꯦꯠ ꯊꯥꯔꯇꯤꯔꯥ ꯑꯩ ꯌꯦꯡꯉꯗꯤ ꯈꯪꯕ ꯌꯥꯏ
ꯊꯥꯔꯇꯤꯗ ꯆꯠꯇꯣꯢꯅꯦ ꯊꯥꯔꯇꯤ ꯇꯞ ꯆꯠꯇꯣꯢꯅꯦ
ꯎꯝ ꯑꯗꯣꯝ ꯃꯔꯛꯇ ꯆꯠꯂꯁꯦ ꯀꯩꯅꯣ
ꯎꯝ ꯆꯠꯂꯦ ꯉꯁꯤ ꯗꯦꯠ ꯀꯌꯥꯅꯣ
ꯉꯁꯤ ꯇꯔꯥꯇꯔꯨꯛ
ꯁꯤꯛꯁꯇꯤꯟ ꯎ ꯁꯤꯛꯁꯇꯤꯟ ꯊꯥꯔꯁ ꯗꯦꯀꯣ ꯁꯚꯦꯟꯇꯤꯟ ꯑꯩꯠꯇꯤꯟ ꯅꯥꯏꯟꯇꯤꯟꯗꯅꯦꯕꯀꯣ ꯎꯝ ꯁꯟꯗꯦ ꯇꯥꯔꯤꯁꯤ ꯅꯠꯇ꯭ꯔꯥ
ꯎꯝ
ꯑꯗꯩ ꯗꯦꯠ ꯇ꯭ꯋꯦꯟꯇꯤ ꯎꯝ ꯀꯨꯏꯅ ꯑꯃꯨꯛ ꯂꯩꯗꯣꯔꯔꯕ ꯅꯥꯏꯟꯇꯤꯟꯗ ꯀꯩꯅꯣ ꯇꯧꯗ꯭ꯔꯗꯤꯀꯣ ꯎꯝ
ꯅꯥꯏꯟꯇꯤꯟꯗ ꯀꯩꯅꯣ ꯇꯧꯗ꯭ꯔꯗꯤ ꯍꯥꯏꯗꯤ
ꯅꯥꯏꯟꯇꯤꯟ ꯗꯤꯁꯀꯥꯎꯟ ꯆꯠꯇ꯭ꯔꯗꯤ ꯑꯃꯨꯛ ꯀꯨꯏꯅ ꯂꯩꯗꯅꯦ ꯍꯥꯏꯕ ꯌꯥꯗꯦ ꯉꯥꯏꯔꯗꯤ ꯍꯥꯏꯕ
ꯎꯝ ꯑꯗꯨꯗꯤ ꯀꯣꯏꯅꯤꯌꯦ ꯌꯥ ꯆꯦꯛ ꯉꯥꯏꯒꯨꯝꯁꯤ ꯌꯥ ꯆꯦꯛ ꯁꯨꯗꯃꯥꯏꯅ ꯗꯕꯜ ꯗꯕꯜ ꯗꯕꯜ
ꯎꯝ ꯀꯩꯅꯣ ꯇꯧꯔꯛꯏꯁꯤꯅ ꯑꯃꯨꯛ꯫
ꯍꯥ
ꯀꯩꯅꯣ ꯇꯧꯔꯛꯏꯁꯤꯅ꯫
ꯀꯩꯗꯧꯔꯒꯦ
ꯀꯩꯁꯨ ꯇꯧꯗꯦ ꯀꯩꯁꯨ ꯇꯧꯗ‌ꯦ ꯀꯩꯁꯨ ꯇꯧꯗꯦ꯫ ꯎꯝ ꯅꯪꯅ ꯗꯕꯜ ꯗꯕꯜ ꯗꯕꯜ ꯍꯥꯏꯗꯣ ꯀꯩꯅꯣ
ꯍꯥꯏꯗꯤ ꯗꯤꯁꯀꯥꯎꯟ ꯉꯥꯏꯔꯗꯤ ꯑꯃꯨꯛ ꯁꯤ ꯁꯟꯗꯦꯁꯤ ꯑꯃꯨꯛ ꯀꯨꯏꯔꯅꯤꯗꯅ
ꯎꯝ
ꯑꯗꯨꯒꯤ ꯃꯍꯨꯠꯇ ꯁꯟꯗꯦꯁꯨ ꯗꯤꯁꯀꯥꯎꯟꯁꯨ ꯑꯅꯤ ꯆꯠꯂꯗꯤ ꯗꯕꯜ ꯇꯥꯔꯦꯗꯅ ꯑꯗꯨꯗꯨꯒꯤ ꯗꯨꯃꯥꯏꯅ ꯗꯕꯜ ꯗꯕꯜ ꯑꯣꯏꯅ ꯆꯠꯁ‌ꯦꯅ ꯍꯥꯏꯕ
ꯑꯣꯀꯦ
ꯎꯝ ꯇꯝꯃꯣ ꯑꯗꯨꯃꯥꯏꯅ ꯑꯗꯣ ꯁꯟꯗꯦ ꯈꯨꯗꯤꯡꯒꯤ ꯑꯗꯨꯝ ꯌꯩ ꯑꯗꯨꯒ ꯃꯔꯛ ꯃꯔꯛꯇ
ꯑꯦ ꯍꯥꯏꯗꯤ
ꯊꯥ ꯑꯃꯒꯤ ꯃꯅꯨꯡꯗ ꯑꯃꯨꯛ ꯎꯅꯔꯗꯤ ꯌꯥꯔꯦ
ꯌꯥꯗꯦ ꯌꯥꯗꯦ ꯊꯥ ꯑꯃꯒꯤ ꯃꯅꯨꯡꯗ ꯀꯨꯟꯊ꯭ꯔꯥ ꯃꯉꯥꯔꯛꯅꯤ ꯑꯩꯅ ꯄꯥꯝꯃꯤꯖꯦ꯫
ꯎꯝ ꯑꯣ ꯅꯧꯅ ꯑꯗꯨ ꯅꯥꯟꯅ ꯈꯨꯝꯃꯣ ꯑꯗꯥꯏꯗ꯫ ꯑꯗꯥꯏꯗ ꯀꯅꯥꯅ‌ꯣ ꯈ‌ꯣꯝꯃꯝꯃ‌ꯣ ꯑꯗꯨꯒ ꯎꯅꯔꯣ
ꯅ‌ꯣ ꯇꯥꯃꯣ ꯂꯩ ꯑꯩꯒꯤꯗꯤ
ꯎꯝ
ꯕ‌ꯣꯏꯇ‌ꯣꯟꯗ‌ꯣ ꯁ‌ꯣꯝꯗ ꯂꯥꯡꯉ‌ꯦ
ꯎꯝ
ꯇꯥꯏꯌꯦ꯫
ꯎꯝ꯫
ꯀꯩ ꯍꯥꯏꯅꯣ ꯀꯅꯥꯅꯣ꯫
ꯅꯃꯥꯟꯅꯕ ꯀꯧꯕ꯫
ꯎꯝ ꯍꯥꯏꯗꯤ ꯀꯥꯏꯋꯥꯏꯗꯒꯤ ꯃꯃꯥꯟꯅꯕꯅꯣ꯫
ꯑꯁꯣꯝ ꯇꯨꯔꯦꯟ ꯃꯄꯥꯟ ꯑꯁꯣꯝ ꯁꯥꯏꯠꯀꯤ꯫
ꯎꯝ ꯅꯍꯃꯨꯛ ꯑꯩꯅꯒ ꯍꯧꯕ ꯆꯠꯄ ꯃꯥꯜꯂꯤ ꯈꯣꯠꯂꯤꯅꯒ ꯍꯥꯏꯕꯗꯣ
ꯎꯝ
ꯑꯗꯨꯝ ꯉꯁꯥꯏꯋꯥꯏ ꯀꯧꯅꯕ ꯑꯗꯨꯝ ꯇꯥꯟꯅꯕ꯭ꯔ
ꯇꯥꯟꯅꯩꯌꯦ ꯍꯥꯏꯗꯤ ꯇꯨꯔꯦꯟ ꯑꯃꯒ ꯂꯝꯕꯤ ꯑꯃꯇꯪꯅꯦ ꯂꯩꯖꯦ꯫
ꯎꯝ ꯑꯗꯨꯏꯁꯨ ꯌꯦꯡꯕꯗꯗꯤ ꯌꯥꯝ ꯂꯥꯞꯄ ꯃꯥꯟꯕꯗꯣ꯫
ꯎꯝ ꯑꯗꯨ ꯇꯨꯔꯦꯟꯒ ꯂꯝꯕꯤꯒꯗꯣ ꯂꯩꯔꯝꯗ꯭ꯔꯗꯤ ꯁꯨꯃꯥꯡ ꯁꯝꯅꯗꯣꯏꯅꯦ
ꯎꯝ ꯑꯗꯨꯕꯨꯗꯤ ꯌꯥꯝ ꯅꯛꯅꯗꯣꯏꯅꯦ꯫
ꯕꯣꯏꯅ ꯈꯔ ꯐꯔꯦ ꯉꯁꯤꯗꯣ ꯉꯔꯥꯡꯗꯒꯤ ꯃꯥ ꯈꯔ ꯐꯔꯦ ꯈꯣꯏꯕꯥꯅ ꯐꯕ ꯈꯔꯕꯨꯗꯤ ꯕꯕꯥꯁꯨ ꯎ ꯉꯔꯥꯡ ꯌꯦꯡ ꯃꯥꯜꯂꯦ ꯃꯥ
ꯎꯝ ꯑꯗꯨ ꯉꯥꯡꯗꯕ ꯑꯉꯥꯡ ꯌꯦꯡꯉꯒ
ꯈꯪꯗꯦꯗ ꯑꯩꯗꯤ ꯑꯗꯨꯝ ꯇꯨꯝꯃꯦ꯫
ꯎꯝ
ꯑꯈꯣꯏꯒꯤꯅꯦ ꯌꯥꯔꯣꯏ ꯕ‌ꯣꯏꯇꯣꯟꯒꯤ ꯑꯃ ꯏꯟꯗꯤꯔꯥꯏ ꯑꯃ ꯑꯅꯤꯗ ꯋꯥꯟ ꯁꯚꯦꯟꯇꯤ ꯑꯩꯠ ꯐꯔꯤꯗꯥ ꯍꯥꯞꯄ ꯅꯠꯇꯦ ꯅꯪꯖꯨ ꯀꯣꯝꯕꯣꯗꯅꯦ꯫ ꯀꯣꯝꯕꯣ ꯊꯥꯏꯌ‌ꯦ
ꯑꯍꯝ ꯑꯍꯝ
ꯑꯩꯈꯣꯏ ꯕꯣꯏꯇꯜꯃꯨꯛ ꯋꯥꯡꯕ ꯁꯪꯁꯥꯔꯗ ꯑꯅꯤ ꯁꯨꯗꯦ꯫
ꯀꯩꯅꯣ ꯍꯧꯖꯤꯛꯀꯤꯗꯣ ꯀꯅꯥꯅꯣ꯫
ꯑꯃꯣꯅꯤꯗ
ꯑꯃ ꯂꯧꯔꯒꯦ ꯍꯥꯏꯔ
ꯎꯝ ꯕꯣꯇꯜꯗꯣ ꯑꯗꯨꯗꯣ ꯕꯣꯇꯣꯟꯒꯤ ꯑꯃꯅꯦ ꯏꯟꯗꯤꯔꯥꯒꯤ ꯑꯃꯅꯦ ꯉꯔꯥꯡ ꯃꯨꯅꯥꯗꯅ
ꯀꯅꯥ ꯀꯅꯥ
ꯑꯣꯕꯣꯇꯣꯅ ꯄꯤꯌꯨ ꯌꯥꯗꯕ ꯑꯩꯅ ꯏꯟꯗ꯭ꯔꯌꯥꯗ ꯑꯃ ꯄꯤꯌꯣ ꯍꯥꯏꯕ ꯁ꯭ꯀꯨꯜ ꯆꯠꯄꯗ ꯏꯁꯤꯡ ꯕꯣꯇꯜ ꯑꯗꯨꯝ ꯂꯩꯔ ꯄꯨꯕꯗꯣ
ꯎꯝ
ꯂꯩꯔꯛꯄꯗꯤ ꯌꯨꯝꯗꯩ ꯁꯨꯃꯥꯏꯅ ꯄꯨꯕꯅ ꯐꯠꯇ꯭ꯔꯥ
ꯐꯩꯌꯦ ꯑꯗꯨꯒ ꯑꯗꯨꯃꯨꯛ ꯄꯪꯕꯗ ꯊꯁꯤꯅ ꯀꯃꯥꯏꯅꯅꯣ
ꯄꯪꯉꯦ ꯍꯥꯏꯕ ꯃꯁꯥꯏ ꯈꯔ ꯎ ꯅꯝ ꯅꯥꯔꯦ ꯕꯣꯜ ꯌꯦꯡꯒꯠꯗꯣ ꯅꯨꯡꯗꯥꯡ ꯉꯥꯡꯉꯦ ꯀꯞꯅꯤ ꯇꯧꯈꯤꯁꯦ ꯈꯪꯉꯕ ꯑꯗꯒꯤ ꯃꯥꯗꯣ ꯂꯣꯛ ꯊꯨꯡꯉꯕꯅꯤꯅ ꯃꯌꯥꯝꯕꯨ ꯌꯦꯡꯃꯤꯟꯅꯕꯗꯣ ꯑꯃꯨꯛ ꯂꯧꯅꯔꯦ ꯅꯥꯔꯦ ꯑꯗꯨ ꯂꯧꯅꯩ ꯍꯥꯏꯕꯩꯁꯨ ꯑꯃꯨꯛ ꯁꯥꯎꯅꯤ ꯀꯔꯤꯌꯥ ꯍꯧꯗꯤ
ꯁꯨꯝ ꯈꯪꯗꯦ ꯑꯉꯥꯡ ꯋꯥꯈꯜ ꯈꯔ ꯇꯧꯔꯤꯌꯦ ꯑꯗꯨꯒꯤꯅꯤ ꯈꯔ ꯆꯦꯟꯖ ꯇꯧꯄ ꯑꯗꯨꯋꯥꯏꯗꯨꯗꯅꯦ ꯑꯩꯅ ꯁꯤꯟꯍꯧ ꯍꯥꯏꯗꯣ
ꯎꯝ ꯑꯗ ꯀꯨꯀꯔ ꯀꯥꯒꯦ ꯄꯥꯏꯣꯒ
ꯎꯝ ꯍ
ꯑꯂꯛ ꯀꯝ ꯀꯨꯝꯝꯕꯗꯦ ꯕꯦꯔꯥ ꯇꯧꯔꯤꯁꯦ ꯀꯔꯤꯒꯤꯅꯣ ꯌꯥꯗ꯭ꯔꯦꯅꯦꯍꯦ ꯃꯅꯦꯅ ꯑꯗꯨꯝ ꯆꯠꯂ ꯂꯩ ꯀꯃꯣꯏꯒꯤꯗ ꯃꯨꯁꯣꯔ ꯑꯗꯨꯝ ꯐꯨꯠꯂꯁꯨ ꯃꯨꯟꯕꯅ ꯀꯥꯝꯗ꯭ꯔꯁꯨ ꯀꯥꯝꯃꯔꯣꯏꯒꯦ
ꯃꯨꯛꯁꯣꯔꯤꯔꯣ
ꯎꯝ ꯀꯥꯡꯇꯛ ꯀꯥꯡꯇꯛꯀꯨꯝꯕ ꯃꯨꯛ ꯍꯋꯥꯏꯃꯨꯛꯀꯨꯝꯕ ꯁꯒꯣꯜ ꯍꯋꯥꯏꯒꯨꯝꯕꯅ ꯀꯜꯂꯗꯅ ꯈꯔ ꯃꯨꯁꯨꯔꯤꯗꯤ ꯀꯗꯕꯅꯦ ꯎꯝ ꯊꯥꯎ ꯈꯔ ꯌꯥꯝꯈꯔꯦ ꯏꯟꯁꯥꯡꯁꯦ
ꯊꯥꯎꯔꯝꯃꯒ ꯍꯥꯎꯕꯅꯦ
ꯐꯠꯇꯃ
ꯑꯗꯨ ꯍꯥꯎꯕꯅꯦ
ꯍ ꯁ ꯍꯔ ꯄꯥꯟ ꯃꯤꯁꯁꯤ ꯊꯥꯎ ꯑꯃ ꯃꯤꯃꯤꯅꯤꯃꯤ
ꯑꯩꯅ ꯊꯥꯎ ꯌꯥꯝꯍꯜꯂꯣ ꯍꯥꯏꯕꯒꯤꯅꯦꯅ ꯍꯥꯏꯌꯣ
ꯀꯕ
ꯑꯩꯅ ꯊꯥꯎ ꯌꯥꯝꯍꯜꯂꯣꯅ ꯍꯥꯏꯕꯒꯤꯅꯦꯅ ꯍꯥꯏꯌꯣ
ꯐꯗꯤ
ꯍꯜꯂꯣ
ꯋꯥꯔꯤꯗꯤ
ꯐꯔꯤ ꯅꯠꯇꯦ
ꯀꯩꯅꯣ ꯁꯤꯌꯥꯁꯤꯠꯁꯨ ꯁꯛꯇꯕ ꯀꯨꯏꯔꯦ ꯑꯗꯩ ꯃꯤ ꯁꯤꯁꯨ ꯊꯛꯇ ꯂꯩꯌꯦꯕꯀꯣ ꯂꯩꯇ꯭ꯔꯒꯅꯅꯦ ꯈꯪꯗꯦ ꯀꯊ ꯇꯤꯡꯕ ꯀꯥꯎꯕ ꯍꯥꯏꯇꯥꯔꯦ ꯅꯨꯡꯗꯥꯡꯁꯦ ꯍꯦꯛꯇ
ꯑꯗꯣ ꯑꯩ ꯅꯤꯡꯁꯤꯡꯉꯛꯑꯒꯦ ꯑꯗꯨꯗꯤ
ꯑ ꯂꯩꯔꯒꯅꯅꯦ ꯍꯥꯏꯔꯦꯠ ꯅꯗꯤꯦ ꯂꯩꯇ꯭ꯔꯒꯅꯀꯣ ꯑꯁ ꯁꯤꯁꯨ ꯊꯛꯇ꯭ꯔꯦ ꯁꯤꯁꯨ ꯊꯛꯇ꯭ꯔꯦ ꯑꯩꯁꯨ ꯏꯁꯥ ꯏꯊꯟꯗ ꯍꯥꯏꯗꯤ ꯅꯨꯡꯉꯥꯏꯖꯗꯕꯗꯣꯁꯨ ꯊꯛꯇꯦ ꯑꯩ ꯀꯃꯥꯏ ꯇꯧꯈꯤꯕ ꯁꯤꯗ ꯍꯥꯟꯅ ꯊꯛꯄꯗ ꯍꯥꯏꯗꯤ ꯏꯁꯥꯗ ꯀꯥꯟꯅꯕ ꯐꯪꯒꯂ ꯐꯪꯉꯔꯣꯏ ꯀꯥꯏꯅ ꯂꯩꯇ꯭ꯔꯒꯗꯤ ꯑꯗꯨꯃꯥꯏꯅ ꯂꯩꯅꯤꯡꯗꯣꯏꯅꯦꯕꯀꯣ ꯂꯩꯔ ꯀꯅꯥ
ꯍꯑꯣꯣꯏꯗꯧꯕ ꯍꯥꯏꯒꯗ꯭ꯔꯥ ꯊ ꯎꯝ ꯎꯝ
ꯑꯩ ꯑꯗꯨꯝ ꯅꯤꯡꯁꯤꯡꯉꯛꯑꯒꯦ
ꯍꯣꯏ
ꯎꯝ ꯑꯗꯨꯃꯥꯏꯅ ꯇꯧꯔꯁꯦ ꯑꯗꯨꯝ ꯆꯔꯥ ꯊꯛꯄ ꯑꯗꯨꯗꯋꯥꯏ ꯁꯝꯊꯤꯡ ꯇꯥꯃꯣꯅ ꯑꯃꯨꯛ ꯍꯥꯏꯗꯤ ꯌꯥꯕ ꯀꯥꯟꯗ ꯍꯥꯏꯗꯤ ꯊꯕꯛ ꯀꯣꯝꯃꯛꯄ ꯀꯥꯟꯗ ꯑꯗꯨꯋꯥꯏꯗ ꯑꯗꯨꯝ ꯅꯤꯡꯁꯤꯡꯉꯛꯑꯒꯦ
ꯎꯝ
ꯎꯝ ꯑꯗꯨꯃꯥꯏꯅ ꯇꯧꯔꯁꯦ ꯑꯗꯒꯤ ꯑꯌꯨꯛ ꯊꯛꯄꯒꯤꯗꯨꯁꯨ ꯍꯥꯏꯗꯤ ꯇꯨꯏꯁꯟ ꯍꯜꯂꯛꯑꯒ ꯊꯛꯄ ꯇꯧꯕꯅꯤꯅꯦ
ꯀꯌꯥꯅ
ꯑꯌꯨꯛ ꯊꯛꯄꯒꯤꯗꯣ
ꯎꯝ
ꯑꯗꯨꯅ ꯇꯨꯏꯁꯟ ꯍꯜꯂꯛꯑꯒ
ꯇꯨꯏꯁꯟ ꯆꯠꯇ꯭ꯔꯤꯀꯥꯟꯗ ꯊꯛꯄꯅꯦ ꯍꯥꯟꯗꯤ ꯉꯪꯒꯅ ꯍꯧꯒꯠꯂꯤꯀꯥꯟꯒꯤꯗꯣ
ꯎꯝ
ꯑ ꯍꯌꯦꯡꯗꯒꯤꯗꯤ ꯉꯟ ꯉꯟꯅ ꯍꯣꯠꯂꯒꯦ ꯑꯩ
ꯎ ꯑꯗꯣ ꯍꯥꯏꯗꯤ ꯉꯟꯅ ꯍꯧꯒꯠꯄ ꯇꯨꯏꯁꯟ ꯆꯠꯇ꯭ꯔꯤꯀꯥꯟꯗ ꯑꯩꯗꯣ ꯑꯩꯔꯁꯨ ꯑꯗꯨꯝ ꯅꯤꯡꯁꯤꯡꯉꯣ ꯍꯥꯏꯔ ꯇꯥꯃꯣꯅꯥꯠ ꯑꯩꯁꯦ ꯍꯧꯗꯣꯔꯛꯄꯁꯦ ꯍꯦꯛ ꯍꯦꯛ ꯆꯠꯂꯝꯗꯥꯏꯗꯤ ꯍꯦꯛ ꯍꯧꯗꯣꯛꯑꯦ ꯇꯨꯝ ꯍꯦꯛ ꯍꯧꯗ ꯍꯧꯗꯣꯛꯑꯗꯤ ꯐꯗꯧꯅꯦꯕ
ꯑꯗꯨ ꯅꯨꯡꯉꯥꯏꯇꯦ ꯍꯥꯏꯗꯤ ꯑꯃꯨꯛ ꯀꯣꯜ ꯇꯧꯔꯅꯤ ꯋꯥꯔꯤꯁꯅꯥꯅꯤꯅ ꯑꯩꯗꯤ ꯊꯕꯛꯇꯣ ꯊꯤꯡꯖꯩꯗꯅ
ꯎꯝ ꯊꯦꯡꯖꯗꯦ ꯑꯩꯗꯣ ꯄꯥꯏꯔꯛꯑꯗꯤ ꯐꯔꯦ ꯄꯥꯏꯔꯛꯇ꯭ꯔꯅ ꯄꯥꯏꯔꯛꯇ꯭ꯔꯦ ꯄꯥꯏꯔꯛꯑꯁꯨ ꯍꯧꯒꯠꯂꯣ ꯑꯩ ꯁꯨꯃꯥꯏꯅ ꯁꯠ ꯁꯠ ꯇꯧꯔꯨꯒꯦ ꯊꯦꯡꯉꯦ ꯍꯥꯏꯜ ꯂꯣꯏꯔꯦ ꯑꯗꯨꯗ ꯑꯩ ꯑꯗꯨꯝ ꯉꯥꯏꯔꯝꯃꯅꯤ
ꯅ
ꯇꯦꯛꯁꯇ ꯑꯣꯏꯔꯁꯨ ꯍꯧꯒꯠꯂꯦ ꯈꯛ ꯍꯥꯏꯔꯝꯃꯁꯨ ꯐꯩꯗꯅ ꯑꯗꯨꯗꯣ ꯄꯥꯝꯕ ꯑꯩꯅ
ꯑꯧ ꯇꯦꯛꯁ ꯍꯥꯏꯕꯤꯔꯒꯦ ꯑꯗꯨꯗꯤ
ꯎꯝ ꯍꯣꯏ
ꯍꯥ ꯍꯥ
ꯑꯗꯨꯃꯥꯏꯅ ꯑꯗꯣ ꯀꯣꯜ ꯇꯧꯅꯕꯗꯤ ꯑꯣꯏꯅ ꯇꯧꯋꯣ
ꯎꯝ ꯍꯣꯏ
ꯎꯝ ꯎꯝ ꯗꯥꯏꯔ ꯑꯗꯨꯝ ꯑꯁꯦꯡꯕꯩ ꯑꯗꯨꯝ ꯁꯤꯟꯗꯣꯛꯈ꯭ꯔꯦ ꯈꯪꯍꯟꯗ꯭ꯔꯦ ꯑꯃꯨꯛ ꯂꯣꯛꯇꯣ
ꯑꯗꯨꯒ ꯑꯩꯉꯣꯟꯗ ꯃꯥꯅ ꯂꯣꯛꯁꯤꯟꯕ꯭ꯔꯥ ꯍꯥꯏ ꯃꯁꯥ ꯑꯩꯅ ꯅꯝꯕ ꯁꯣꯏꯔ ꯈꯪꯗꯦꯕꯀꯣ ꯑꯗꯨꯣ ꯑꯗꯨꯝ ꯌꯦꯡꯒꯦꯅꯦ ꯋꯥꯟ ꯐꯥꯏꯚ ꯔꯣ ꯑꯩꯠ ꯋꯥꯟ ꯖꯤꯔꯣ ꯑꯣ ꯃꯥꯅ ꯁꯤꯟꯗꯣꯛꯄꯅꯦꯕ ꯑꯗꯨꯒ ꯑꯩꯉꯣꯟꯗ ꯁꯤꯟꯗ꯭ꯔ ꯀꯥꯏꯅ
ꯎ
ꯇꯥꯕ꯭ꯔꯥ ꯃꯥꯅ ꯁꯤꯟꯗꯣꯛꯑꯒ ꯑꯩꯉꯣꯟꯗ ꯁꯤꯟꯕꯤꯔꯛꯑꯦ
ꯆꯨꯂꯤ ꯈꯠꯄ ꯑꯗꯨꯒ ꯐꯠꯁꯤ ꯐꯠꯇꯕ ꯉꯥꯏꯍꯥꯛ ꯉꯥꯏꯍꯥꯛ ꯄꯥꯏꯕꯕꯨ ꯅꯠꯇ꯭ꯔꯥ
ꯐꯠꯇꯦꯍꯦ ꯑꯩꯅ ꯄꯥꯏꯕ ꯌꯨꯝ ꯀꯩꯅꯣ ꯀꯣꯜ ꯇꯧꯕꯒꯤ ꯈꯪꯕꯅꯤꯅ ꯀꯣꯜꯗꯣ ꯂꯣꯏꯔꯦ ꯁꯤꯅꯦ ꯃꯥꯅ ꯍꯥꯏꯔꯤꯁꯦ ꯀꯣꯜꯗꯨ ꯂꯣꯏꯔꯝꯃꯤꯅ ꯐꯣꯟꯗꯨ ꯄꯥꯏꯕ ꯗꯔꯀꯥꯔ ꯂꯩꯇ꯭ꯔꯦꯗꯅ ꯐ ꯐꯥꯏꯗꯝꯕꯅꯤꯅ ꯀꯁꯨ ꯀꯥꯏꯗꯤꯗꯥꯏꯩꯅ
ꯎꯝ ꯑꯗꯣ ꯈꯔꯗꯤ ꯂꯩꯔꯤꯌꯦ ꯍꯥꯏꯗꯤ ꯕꯦꯡ ꯑꯦꯀꯥꯎꯟ ꯑꯃꯅꯤ ꯍꯥꯡꯕꯒꯤꯀꯣ
ꯎꯝ ꯑꯗꯨꯗꯤ ꯀꯣꯟꯅ ꯇꯧꯔꯁꯤ ꯌꯥꯕꯣꯠꯅꯦ ꯑꯗꯨꯗꯤ
ꯌꯥꯏꯌꯦ ꯑꯗꯣ ꯀꯣꯟ ꯇꯧꯔꯁꯨ ꯑꯗꯨꯝ ꯇ꯭ꯔꯥꯏꯗꯤ ꯇꯧ ꯌꯥꯏꯗꯅ
ꯑꯝ ꯍ ꯑꯥ
ꯇꯨꯃꯥꯏꯅ
ꯑꯁ ꯈꯠ ꯆ ꯌꯥꯝꯁꯑꯌꯦ
ꯎꯝ ꯏꯁꯤꯡ ꯐꯪꯒꯠꯇꯧ ꯃꯥꯟꯕ꯭ꯔꯥ
ꯑꯗ ꯑꯗꯨꯝ ꯎꯝ ꯁꯤꯡ ꯀꯩꯀꯥ ꯃꯣꯔꯣꯛ ꯁꯨꯕ ꯀꯩꯀꯥ ꯄꯥꯏꯨꯕꯒꯤ ꯑꯩꯈꯣꯏ ꯁꯥꯕꯗꯣ ꯈꯨꯠ ꯆꯥꯝꯃꯁꯨ ꯑꯗꯨꯝ
ꯎꯝ
ꯊꯝꯃꯣ ꯑꯗꯨꯗꯤ
ꯊꯝꯈꯤꯔꯣꯏ
ꯊꯝꯃꯣꯕ
ꯇꯜꯂꯦ ꯊꯝꯈꯤꯔꯣꯏ
ꯀꯆ ꯃꯒꯦꯀꯣ
ꯌꯥꯔꯣꯏ ꯊꯝꯃꯒꯦ ꯑꯩ
ꯎꯝ ꯍꯍꯣꯏ
ꯑꯃꯨꯛ ꯇꯝꯅꯔꯛꯑꯒꯦ ꯎꯝ